ꯄꯦ
ꯎꯝ
ꯑꯁ ꯉꯁꯥꯏ ꯋꯥꯔꯤꯗꯣ ꯂꯤꯕ ꯂꯣꯏꯗ꯭ꯔꯤ ꯉꯁꯥꯏ ꯋꯥꯔꯤꯗꯣ ꯂꯤꯕ ꯂꯣꯏꯗ꯭ꯔꯤꯌꯦ ꯍꯧꯖꯤꯛ ꯑꯃꯨꯛꯀ ꯂꯤꯔꯤꯁꯦ
ꯀꯩꯅꯣ ꯑꯩ ꯑꯩ ꯀꯕꯨꯨ ꯀꯥꯎꯔꯦ ꯑꯩꯗꯤ ꯀꯣꯕ
ꯂ ꯂ ꯂꯤꯡꯕꯒꯤ ꯋꯥꯔꯤꯗꯣ
ꯑꯣ ꯑꯁ ꯂꯧꯅꯤꯡꯤꯡꯕꯁꯨ ꯋꯥꯏꯑꯀꯣ
ꯑ ꯍꯧꯖꯤꯛꯀꯣ ꯏꯅꯦ ꯃꯥꯅ ꯏꯅꯦ ꯑꯋꯥꯡꯕꯤꯗꯣ ꯃꯥꯅ ꯍꯧꯖꯤꯛ ꯐꯣꯟ ꯇꯧꯔꯛꯄ ꯂꯣ ꯍ ꯌꯦꯡ ꯂ ꯂꯤꯡꯕ ꯆꯠꯁꯦ ꯪꯒꯗ꯭ꯔꯣ ꯁꯪꯒꯗ꯭ꯔꯣ ꯍꯥꯏꯕ ꯑꯃꯉꯗ ꯑꯩꯅ ꯑꯁ ꯍꯌꯦꯡꯗꯤ ꯏꯃꯥꯟꯕꯤꯒꯤ ꯌꯨꯝ ꯏꯃꯥꯟꯕꯤꯒꯤ ꯌꯨꯝ ꯆꯠ ꯏꯃꯥꯟꯕꯤꯒꯤ ꯂꯧ ꯆꯠꯅꯤꯡꯉꯥꯏ ꯍꯥꯏꯗꯣꯛꯈ꯭ꯔꯦ ꯍꯥꯏꯕ ꯃꯥ ꯑꯁ ꯄ꯭ꯔꯥꯒ꯭ ꯌꯥꯝ ꯇꯥꯟꯅꯈ꯭ꯔꯦꯅꯦ ꯍꯥꯏꯕ ꯑꯁ
ꯉꯟꯅ ꯍꯥꯏꯒꯗꯕꯅꯤꯅꯦ ꯊꯦꯡꯈ꯭ꯔꯦ ꯂꯧ ꯃꯇꯝꯅꯤꯅꯀꯣ
ꯂ ꯃꯇꯝꯅꯤꯅꯀꯣ ꯑꯁ ꯑꯃ ꯅꯠꯇ꯭ꯔꯒ ꯑꯃ ꯑꯗꯨꯝ ꯇꯧꯔꯛꯅꯦꯕ
ꯑꯗꯨ ꯅꯣꯡ ꯃꯇꯝꯗꯗꯤ ꯉꯟ ꯉꯟꯅ ꯍꯥꯏꯗꯧꯅꯦ ꯊꯕꯛꯀꯤꯁꯦ
ꯃꯣꯏꯗꯣ ꯍꯥꯏꯕ꯭ꯔꯤꯠꯅꯤ ꯍꯥꯏꯌꯦ ꯑꯃ ꯑꯃꯈꯛꯇꯪ ꯂꯤꯡꯕꯗꯣ ꯍꯥꯏꯕꯦꯇ ꯑ ꯑꯃꯃꯛ ꯈꯇꯪ ꯂꯩꯝꯕꯤꯅ
ꯑꯣ ꯃꯣꯏ ꯏꯅꯦ ꯍꯣꯏꯒꯤꯗꯔꯥ
ꯐꯒꯤꯅꯤ ꯍꯥꯏ
ꯃꯣꯏ ꯃꯣꯏꯒꯤ ꯂꯧꯗꯣ ꯀꯗꯥꯏꯗꯅ
ꯈꯪꯗꯦ ꯑꯩꯁꯨ ꯃꯥꯅ ꯍꯌꯦꯡ ꯆꯠꯁ ꯍꯥꯏꯕ ꯑꯩꯅ ꯁꯪꯗ꯭ꯔꯦ ꯍꯡꯉꯗꯤ ꯃꯤ ꯕꯨꯛ ꯇꯧꯈ꯭ꯔꯦ ꯍꯥꯏꯕ ꯍꯥꯏꯅ
ꯐꯨ ꯇꯧꯒꯔ ꯃꯣꯏ ꯂ ꯐꯝꯐꯝꯁꯨ ꯈꯪꯗꯦ ꯑꯝꯐꯥꯎꯁꯨ ꯆꯠꯄꯤꯗꯦ
ꯑꯩꯅ ꯑꯩꯈꯣꯏ ꯌꯨꯝꯒꯤ ꯃꯅꯥꯛꯇ ꯅꯨꯄꯤ ꯑꯃ ꯂꯩꯕ ꯑꯗꯨꯗ ꯑꯩꯅ ꯑꯗꯨ ꯅꯨꯄꯤꯗ ꯍꯪꯉꯣ ꯁꯪꯒꯗ꯭ꯔꯥ ꯁꯪꯉꯣꯏꯗ꯭ꯔꯥ ꯃꯥ ꯑꯗꯨꯝ ꯆꯠꯄꯅꯤ ꯍꯥꯏꯕ ꯑꯩꯅ ꯃꯥ ꯃꯥꯅꯤ ꯍꯣꯏ ꯐꯣꯟ ꯇꯧꯋꯦ ꯑꯗꯨꯗꯤ ꯍ ꯊꯝꯈ꯭ꯔꯕꯅꯤ ꯃꯥꯁꯨ ꯊꯝ ꯕ꯭ꯔꯥ ꯐꯪꯗꯕ꯭ꯔꯥ ꯈꯪꯗꯦ
ꯌꯥꯅ ꯌꯥꯅ
ꯅꯪ ꯅꯥꯗ꯭ꯔꯗꯤ ꯆꯠꯄ ꯌꯥꯕ
ꯑꯗꯨꯅꯦ ꯑꯁ ꯍꯡ ꯍꯧꯒꯠꯂꯒ ꯈꯪꯒꯅꯤ ꯅꯍꯥꯛ ꯑꯩ ꯑꯩ ꯆꯠꯄ ꯏꯔ ꯂꯥꯁ ꯏꯌꯥꯔ ꯆꯠꯄꯗꯨꯁꯨ ꯑꯩ ꯏꯊꯟꯇ ꯂꯥꯁꯇ ꯂꯥꯛꯏꯦꯗꯅ ꯑꯗꯨꯃꯥꯏꯅ ꯑꯣꯏꯒꯅꯤ ꯄꯥꯈꯪꯗ ꯍꯌꯦꯡꯁꯦ ꯍꯧꯒꯠꯂꯒ ꯏꯁꯥꯁꯦ ꯌꯥꯔꯗꯤ ꯀꯂꯗꯤ ꯂꯥ ꯀ
ꯁꯝꯗ ꯂꯩꯃꯥꯟꯅꯗꯗꯤꯀꯣ ꯍꯛꯆꯥꯡꯗꯩ ꯁꯣꯟꯊꯕꯒꯨꯝ ꯀꯩ ꯍꯥꯏꯁꯤꯔ ꯎꯝ
ꯑꯗꯨꯃꯥꯏꯅꯗꯤ ꯇꯧꯕꯅꯦ ꯎꯝ ꯑꯗꯣ ꯑꯁ ꯂꯧꯅꯤꯡꯕ ꯁꯦ ꯌꯥꯝ ꯋꯥꯕꯒꯤ ꯀꯜꯂꯁꯨ ꯌꯥꯝꯅ ꯑꯃꯨꯛ ꯑꯦ ꯎꯕ ꯋꯥꯒꯗ꯭ꯔꯅ ꯈꯟꯕ ꯑꯗꯨꯒꯤ
ꯑꯩꯈꯣꯏ ꯅꯍꯥꯟ ꯑꯩꯈꯣꯏ ꯏꯃꯅꯗꯨꯒꯤ ꯂꯧ ꯆꯕꯗ ꯑꯗꯨꯗꯤ ꯉꯟꯇꯥ ꯍꯜꯂꯛꯑꯦꯀꯣ
ꯎꯝ ꯑ ꯑꯁ ꯑꯩꯁꯦ ꯂꯧ ꯆꯠꯄꯁꯦ ꯆꯥꯛꯁꯨ ꯆꯥꯕ ꯅꯨꯡꯉꯥꯏꯌꯦꯕ
ꯑ
ꯑꯗꯨꯗꯨꯅꯦ ꯆꯠꯁꯨ ꯆꯠꯅꯤꯡꯕ ꯂꯧ ꯆꯠꯂꯗꯤ ꯌꯥꯝ ꯌꯥꯝ ꯆꯥꯏꯕ ꯆꯥꯛꯁꯦ
ꯌꯨꯝꯗ ꯆꯥꯅꯤꯡꯗ꯭ꯔꯁꯨ ꯑꯗꯨꯝ ꯂꯧꯔꯗꯤ ꯑꯗꯨꯝ ꯊꯕꯛ ꯁꯨꯕꯒꯤ ꯍꯨꯃꯥꯡ ꯊꯣꯛꯄꯈꯤ ꯑꯗꯨꯝ ꯀ ꯍꯥꯏ ꯍꯥꯎꯗ꯭ꯔꯁꯨ ꯑꯗꯨꯝ ꯌꯥꯝ ꯌꯥꯝ ꯆꯥꯕꯗꯤ ꯑꯗꯨꯝ ꯍꯥꯎꯋꯦꯕ ꯑꯦ ꯌꯨꯝꯗ ꯍꯥꯎꯇꯦ ꯍꯥꯏꯅ ꯄꯨꯕ ꯌꯦꯟꯁꯥꯡꯁꯨ ꯑꯗꯨꯝ ꯂꯣꯏꯅ ꯍꯥꯎꯋꯦꯕ
ꯎꯝ ꯑꯗꯣ ꯑꯩ ꯑꯩ ꯑꯁ ꯊꯕꯛ ꯇꯧꯕꯗꯣ ꯑꯩꯒꯤ ꯊꯕꯛ ꯀꯨꯟ ꯀꯨꯟꯒꯨꯝꯕꯗꯤ ꯇꯧꯈ꯭ꯔꯦꯕ ꯑꯩꯒꯤ ꯊꯕꯛꯇꯣ ꯑꯗꯨꯕꯨ ꯑꯩꯒꯤꯁꯦ ꯄꯩꯁꯥꯁꯦ ꯌꯥꯝꯅꯦꯕ
ꯑꯣ
ꯀꯩꯅꯣꯒꯨꯝꯕ ꯈꯛꯇ ꯂꯥꯈ ꯅꯤꯄꯜꯒꯨꯝꯕ ꯈꯛꯇ ꯐꯪꯅꯤꯕ
ꯑꯣ
ꯑꯦꯅꯤꯄꯥꯟꯅ ꯂ ꯃꯄꯥꯟ ꯑꯗꯨꯗꯤ ꯀꯩꯅꯣ ꯌꯥꯝꯅ ꯀꯩꯅꯣ ꯇꯧꯗ꯭ꯔꯣ ꯑꯩ ꯊꯕꯛ ꯀꯨꯟ ꯇꯧꯔꯒ
ꯑꯗꯨꯗꯅꯦ
ꯌꯥꯝꯗꯦꯀꯣ ꯍꯧꯖꯤꯛ ꯏꯅꯥꯎꯅꯨ ꯅꯨꯄꯤꯅ ꯍꯪꯕ ꯑꯩꯅ ꯅꯪ ꯀꯌꯥ ꯊꯕꯛ ꯀꯌꯥ ꯇꯧꯕ꯭ꯔꯥ ꯍꯥꯏꯔꯒ ꯑꯩꯅ ꯑꯩ ꯊꯕꯛ ꯀꯨꯟ ꯇꯧꯋꯦ ꯍꯥꯏꯒ ꯑꯁ ꯅꯪꯒꯤꯁꯦ ꯅꯪ ꯊꯕꯛ ꯀꯨꯟ ꯇꯧꯔꯒ ꯂꯥꯛ ꯃꯥꯄꯜꯗꯤ ꯌꯥꯝꯅ ꯌꯥꯝꯗꯦꯅꯦꯌꯦ
ꯌꯥꯝ ꯊꯣꯛꯇꯦꯅꯦ ꯑꯗꯨꯗꯤ
ꯎꯝ ꯈꯪꯗ꯭ꯔꯦ
ꯍꯥꯏꯁ ꯍꯥꯏꯁ ꯇꯧꯔꯒ ꯂꯩꯔꯦ
ꯑꯉꯥꯡꯁꯤꯡ ꯑꯩ ꯐꯣꯟ ꯇꯧꯔꯒ ꯂꯩꯔꯗꯤ ꯃꯩꯇꯩꯂꯣꯟ ꯉꯥꯡꯕꯅꯦ ꯃꯣꯏꯗꯣ ꯑꯤꯁ
ꯑꯦ
ꯍꯌꯦꯡ ꯃꯣꯏ ꯕꯣꯜꯁꯥꯟꯅꯅꯤ ꯍꯥꯏꯌꯦ
ꯑꯦ ꯈꯨꯟꯗ
ꯑꯥꯎ ꯂꯝꯄꯥꯛꯇꯨꯗ
ꯀꯅꯥ ꯀꯅꯥ
ꯅꯥꯏꯃꯥꯔ ꯈꯣꯏꯅꯦ ꯔꯣꯅꯥꯜꯗꯣ ꯈꯣꯏꯅꯦ ꯀꯔꯤꯅꯣ
ꯑ ꯃꯣꯏ ꯀꯔꯤ ꯀꯔꯤ ꯍꯥꯏꯁꯤꯔꯥ ꯇꯣꯔꯅꯥꯃꯦꯟꯒꯨꯝꯕ ꯍꯥꯟꯕ꯭ꯔꯥ ꯅꯨꯃꯤꯠ ꯑꯃꯈꯛꯇꯒꯤ
ꯑꯃꯈꯛꯇꯒꯤ ꯑꯣꯏꯔꯝꯅꯤ ꯑꯩꯈꯣꯏ ꯌꯨꯝꯗ ꯉꯁꯤ ꯅꯥꯏꯃꯔ ꯆꯪꯕ
ꯑꯣ ꯍꯣ ꯍꯣ
ꯑꯗꯨ ꯑꯣꯏ ꯀꯩꯅꯣ
ꯅꯦꯃꯥꯔ ꯍꯣꯏ ꯔꯣꯅꯥꯜꯗꯣ ꯍꯣꯏꯅꯦ ꯃꯣꯏꯁꯦ ꯍꯧꯖꯤꯛ ꯀꯥꯏ ꯆꯠꯇꯣꯏꯅꯣ ꯈꯪꯗꯦ
ꯒ꯭ꯔꯨꯞ ꯀꯌꯥꯗꯤ ꯂꯥꯛꯄ꯭ꯔꯥꯀꯣ
꯭ꯒ꯭ꯔꯨꯨꯞ ꯀꯌꯥ ꯂꯥꯛꯇꯣꯏꯅꯣ
ꯃꯣꯏꯒꯤꯁꯦ ꯀꯩꯅꯣ ꯐꯥꯏꯄ ꯃꯦꯟꯒꯨꯝꯕꯗꯨ ꯑꯗꯨ ꯑꯣꯏꯒꯗ꯭ꯔꯥ ꯑꯃꯨꯛ
ꯈꯪꯗꯦ ꯐꯥꯏꯚ ꯃꯦꯟ ꯁꯣꯀꯔ ꯑꯣꯏꯒꯗ꯭ꯔꯥ ꯑꯣꯏꯔꯣꯏꯗ꯭ꯔꯥ ꯈꯪꯗꯦ ꯃꯣꯏ ꯑꯗꯨꯝ ꯐꯥꯏꯚ ꯃꯦꯟ ꯑꯗꯨꯝ ꯇꯧꯒꯜꯂꯦ ꯐꯇꯣ ꯌꯦꯕ ꯅꯨꯡꯉꯥꯏꯇꯦꯀꯣ
ꯍꯣꯏ ꯒ꯭ꯌꯥꯟ ꯃꯦꯟ ꯇꯗꯩ ꯀꯩ ꯍꯥꯏꯁꯦꯔꯥ ꯑꯉꯥꯡꯅ ꯁꯥꯟꯅꯕꯒꯨꯝ
ꯀꯤꯞꯄꯔꯁꯨ ꯐꯖꯅ ꯄꯤꯛꯑꯦ ꯑꯗꯨꯒ ꯀꯃꯥꯏꯅ ꯃꯣꯏꯅ ꯆꯜꯂꯤꯔ ꯍꯥꯏꯕ ꯒꯣꯜꯗꯣ
ꯑꯗꯨꯅꯦ ꯍꯩꯕꯨꯗꯤ ꯍꯩꯍꯦ ꯕꯣꯜꯁꯅꯥꯟꯕꯁꯤꯡꯁꯦ
ꯑꯩ ꯍꯧꯖꯤꯛ ꯂꯩꯕꯁꯦ ꯑꯩꯈꯣꯏ ꯂꯤꯆꯤꯒꯤ ꯄꯥꯝꯕꯤ ꯃꯅꯥꯗ ꯑꯗꯨ
ꯀꯥꯡꯒ ꯀꯔꯤ ꯀꯔꯤꯅꯣ ꯂꯩꯇ꯭ꯔꯣ
ꯂꯥꯏꯗ ꯆꯠꯊꯣꯛ ꯆꯠꯁꯤꯟ ꯇꯧꯔꯒ ꯂꯩꯔꯤꯕꯅꯦ
ꯑꯁ ꯅꯣꯏꯒꯤ ꯀꯩꯅꯣ ꯁꯟꯗꯣ ꯂꯩꯇ꯭ꯔꯦꯀꯣ ꯎꯝ
ꯑꯁ ꯀꯨꯝꯁꯤꯁꯦ ꯑꯩꯈꯣꯏꯒꯤ ꯍꯩꯒ꯭ꯔꯨꯁꯦ ꯌꯥꯝ ꯄꯥꯜꯂꯤ ꯑꯗꯨ ꯑꯣꯏꯕꯒꯤꯀꯣ ꯄꯥꯃꯟꯕꯒꯤ ꯎꯆꯤꯗꯣ ꯑꯗꯨꯝ ꯂꯣꯏꯅ ꯃꯈꯥꯗ ꯇꯥꯔꯛꯄꯒꯤꯀꯣ
ꯇꯦꯛꯈ꯭ꯔꯦ ꯅꯣꯏꯒꯤ ꯍꯩꯒ꯭ꯔꯨ ꯀꯩꯅꯣ ꯅꯣꯏ ꯔꯨꯝꯕ ꯃꯅꯥꯛꯀꯤꯗꯣ ꯑꯁ ꯑꯗꯨ ꯍꯥꯎꯕꯗꯨ ꯍꯥꯎꯕꯗꯨ ꯌꯥꯝꯅ ꯅꯨꯡꯉꯥꯏꯇꯦꯗ
ꯑꯗꯨ ꯄꯥꯝꯕꯤꯗꯣ ꯑꯃꯗꯤ ꯍꯧꯔꯛꯑꯦ ꯑꯗꯨꯒꯤ
ꯑꯣ ꯑꯗꯨꯒꯤ ꯑꯣꯏꯔꯝꯒꯅꯤ ꯑꯗꯨ ꯍꯧꯔꯗꯤ ꯐꯔꯦ ꯑꯗꯨꯅ ꯍꯦꯟꯅ ꯍꯥꯎꯋꯦꯕ
ꯎꯝ ꯃꯔꯨꯗꯤ ꯆꯥꯎꯋꯦ ꯑꯗꯣ ꯎꯝ ꯍꯥꯎꯗꯤ ꯍꯥꯎꯕ ꯃꯔꯨꯗꯤ ꯆꯥꯎꯔꯒ
ꯍꯥꯎꯕꯅ ꯐꯔꯦꯗ ꯅꯦꯃꯔ ꯅꯦꯃꯔꯥꯒ ꯔꯣꯅꯥꯜꯗꯣ ꯊꯂꯂꯛ ꯑꯦ ꯆꯀꯔꯤ ꯑꯩꯣꯏ ꯑꯩꯣꯏ ꯅꯤꯃꯔ ꯀꯔꯣ ꯅꯗ
ꯑ ꯃꯣꯏ ꯃꯤꯇꯤꯡꯒꯨꯝꯕ ꯇꯧꯅꯤꯉꯥꯏ ꯃꯥꯜꯂꯦ ꯍꯌꯦꯡꯒꯤ ꯄ꯭ꯔꯣꯒ꯭ꯔꯥꯝꯒꯤ ꯄꯨꯡ ꯇꯔꯥ ꯑꯗꯨꯋꯥꯏ ꯁꯥꯟꯗꯥꯅꯤꯡꯥꯏ ꯃꯥꯜꯂꯦ ꯃꯨꯡꯗꯣ
ꯎ
ꯑꯩꯈꯣꯏ ꯀꯣꯟꯁꯟꯅ ꯃꯔ ꯒꯔꯅꯦ ꯑꯗꯨꯒ ꯃꯦꯁꯤꯒ ꯌꯥꯝꯃꯤꯅꯦ
ꯏꯌꯥꯝꯕꯅ ꯂꯣꯏꯔꯦ
ꯑ ꯍꯧꯖꯤꯛ ꯀꯥꯟꯗ ꯀ ꯌꯦ ꯏꯟꯗ꯭ꯔꯁꯁꯨꯁꯨ ꯌꯥꯔ ꯦ ꯀꯅꯥ ꯉꯝꯕ꯭ꯔꯥ ꯉꯝꯗꯕ꯭ꯔꯥ ꯂꯣꯏꯅ ꯈꯪꯉꯦ
ꯑꯗꯨꯅꯦ ꯌꯦꯡꯗ꯭ꯔꯁꯨ ꯌꯥꯔꯦ ꯌꯦꯡꯅꯤꯡꯉꯥꯏꯁꯨ ꯑꯩꯗꯤꯅ ꯍꯥꯏꯕꯁꯨ ꯉꯝꯃꯣꯏꯅ ꯇꯨꯝꯅꯤꯡꯕꯅ
ꯁꯁꯦꯡ ꯍꯣꯏ ꯑ ꯄꯨꯡ ꯑꯃ ꯑꯅꯤ ꯋꯥꯏ ꯀꯀꯥꯏꯥꯏꯗ ꯑꯁ ꯀꯅꯥꯅ ꯉꯥꯏꯕ ꯉꯝꯗꯣꯏꯅꯣ ꯃꯤꯅ ꯍꯧꯗꯣꯛꯄꯗꯤ ꯌꯦꯡꯕ ꯌꯥꯏ
ꯎ ꯃꯤꯠꯇꯣ ꯀ ꯀꯩꯅꯣꯒ ꯇꯖꯔꯤ ꯒꯨꯝꯅ ꯀꯩꯅꯣ ꯊꯝꯃꯒ ꯃꯆꯦꯠ ꯊꯝꯃꯒ ꯃꯈꯦꯠ ꯑꯣ ꯑꯗꯣ ꯌꯦꯡꯕ ꯌꯥꯏ ꯑꯗꯨꯃꯥꯏꯅ ꯇꯧꯔꯗꯤ
ꯅꯨꯡꯉꯥꯏꯅꯤꯀꯣ
ꯅꯨꯡꯉꯥꯏꯅꯤ ꯑꯩꯈꯣꯏ ꯏꯅꯥꯝꯃꯁꯨ ꯊꯕꯛ ꯌꯥꯎꯔꯗꯤ ꯑ ꯀꯩꯅꯣ ꯊꯕꯛ ꯇꯧꯃꯤꯟꯅꯅꯤꯡꯉꯥꯏ ꯂꯩꯔꯤꯅꯤ ꯑꯩꯒꯤ ꯊꯕꯛꯇꯗꯤꯤ ꯂꯣꯏꯗꯧꯔꯦ
ꯑꯣ ꯅꯪꯗꯤ
ꯍꯥꯥ ꯇꯥꯗꯦ
ꯅꯪ ꯑꯃꯨꯛꯀ ꯆꯠꯇꯣꯏꯅꯦꯕꯣ ꯗꯦꯠ ꯀꯌꯥꯔ ꯑꯃꯒ ꯆꯠꯇꯣꯏꯅꯣ ꯅꯪꯗꯤ
ꯑꯩꯁꯦ ꯑꯩꯒꯤ ꯊꯕꯛꯁꯦ ꯗꯦꯠ ꯑꯩꯁꯦ ꯈꯪꯗ꯭ꯔꯦ ꯗꯦꯠ ꯅꯥꯏꯟ ꯑꯩꯈꯣꯏꯁꯦ ꯎ ꯃꯣꯏ ꯑꯩꯈꯣꯏ ꯑꯍꯟ ꯃꯤꯗꯨꯅ ꯂꯥꯛꯑꯣ ꯍꯥꯏꯕꯀꯣ ꯍꯥꯏꯗꯤ ꯌꯨꯝ ꯔꯨꯝꯗꯣ ꯑꯩꯈꯣꯏ ꯑꯗꯨ ꯁ꯭ꯀꯨꯜꯗꯣ ꯁꯦꯡꯗꯣꯛꯅꯤꯉꯥꯏ ꯑꯗꯨꯒꯤ ꯗꯦꯠ ꯇꯦꯟꯒꯨꯝꯕꯗ ꯆꯠꯀꯗ꯭ꯔꯥ ꯈꯪꯗꯦ ꯑꯗꯨꯕꯨ ꯀꯩꯅꯣ ꯑꯩꯈꯣꯏꯒꯤ ꯊꯕꯛ ꯁꯨꯒꯗꯕꯗꯣ ꯅꯨꯃꯤꯠ ꯃꯉꯥ ꯈꯛꯇꯅꯤ ꯍꯥꯏꯕ꯭ꯔꯥ
ꯑꯗꯣꯝꯅ ꯅꯨꯃꯤꯠ ꯉꯥꯛꯇꯅꯦ ꯍꯥꯏ ꯁꯨꯅꯤꯉꯥꯏꯗꯣ
ꯑꯣ ꯅꯨꯃꯤꯠ ꯃꯉꯥ ꯈꯛꯇꯗꯤ ꯌꯥꯏ ꯑꯗꯨꯕꯨ ꯌꯥꯝꯃꯗꯤ ꯈꯪꯗ꯭ꯔꯦꯗꯤ ꯆꯠꯂꯒ ꯌꯨꯝ ꯁꯦꯡꯉꯒ ꯑꯃꯨꯛ ꯍꯜꯂꯛꯁꯦꯔꯅ ꯈꯟꯕ ꯑꯗꯨ ꯊꯕꯛ ꯅꯨꯃꯤꯠ ꯃꯉꯥꯈꯛꯛꯇꯅꯦ ꯍꯥꯏꯔꯗꯤ ꯆꯠꯂꯒꯦ ꯑꯗꯨꯝ ꯈꯟꯕ ꯃ ꯍꯥꯜꯂꯞ ꯌꯗ
ꯅꯅ ꯗꯠ ꯇꯔꯥꯃꯥꯊꯣꯏꯗ ꯑꯗꯨꯝ ꯀꯍꯧꯅꯤ ꯉꯥꯏꯔꯣ ꯅꯣꯏ ꯊꯕꯛꯇꯣ
ꯑꯩꯈꯣꯏ ꯊꯕꯛꯁꯦ ꯎꯝ ꯇꯔꯥꯃ ꯇ꯭ꯔꯥ ꯊꯤꯟꯗ ꯔꯥꯍꯨ
ꯑꯗꯨꯗ ꯂꯩꯥꯏꯔꯤ ꯇꯥꯃꯒꯨꯝꯕ ꯂꯩ
ꯍꯞꯇꯥ ꯑꯃꯗꯤ ꯂꯩꯔ ꯎꯝ ꯑꯁ ꯑꯗꯨꯁꯨ ꯅꯨꯃꯤꯠꯁꯦ ꯌꯥꯝ ꯊꯨꯅ ꯂꯥꯛꯑꯦꯗ ꯌꯦꯡꯉꯨꯇꯣ ꯉꯁꯤ ꯑꯃꯨꯛ ꯏꯔꯥꯏ ꯍꯌꯦꯡ ꯊꯧꯖꯥ
ꯃꯖꯦ
ꯎ ꯅꯨꯡꯉꯥꯏꯅꯤ ꯑꯁ ꯂꯣꯏ ꯇꯧꯔꯦ ꯑꯃꯨꯛ
ꯀꯨꯝꯁꯤꯁꯦ ꯑꯗꯨꯝ ꯊꯨꯅ ꯂꯥꯛꯞꯒꯨꯝ ꯇꯧꯋꯦ ꯈꯪꯗꯦ ꯊꯕꯛ ꯁꯨꯒꯤꯔ ꯀꯔꯤꯔ ꯈꯪꯗꯦ
ꯑꯗꯨꯝ ꯇꯨꯝ ꯇꯨꯝꯕꯒꯤ
ꯒꯦꯟꯗ ꯑꯗꯨ ꯑꯗꯨꯝ ꯆꯍꯤꯗꯤ ꯌꯥꯝꯂꯛꯈ꯭ꯔꯦ
ꯌꯥꯝꯈꯔꯦ ꯑꯦ ꯂꯨꯍꯣꯡꯕ ꯃꯇꯝꯗꯤ ꯂꯥꯛꯑꯦ ꯌꯨꯝ ꯄꯥꯟꯕ ꯃꯇꯝꯗꯤ ꯂꯥꯛꯑꯦ ꯄꯩꯁꯥꯗꯤ ꯂꯩꯗꯕ
ꯇꯥꯟꯁꯨ ꯇꯥꯟꯗ ꯈꯣꯏꯗꯤ ꯑꯁ
ꯑꯁ ꯇꯜꯂꯦ ꯍꯦ ꯍꯌꯦꯡꯈꯩ ꯌꯨꯝ ꯄꯥꯟꯕ ꯀꯥꯟꯗ ꯃꯤꯁꯤꯡꯅ ꯍꯪꯉꯀꯥꯟꯗ ꯑꯩ ꯃꯥꯒꯤꯅ ꯅꯨꯄꯤꯗꯣ ꯀꯔꯤ ꯇꯧꯕ꯭ꯔ ꯑꯗꯨꯅꯦ ꯇꯜꯂꯤꯖꯦ ꯑꯇꯣꯞꯄꯗꯤ ꯇꯟꯗꯦꯕ
ꯅꯨꯄꯤ ꯃꯌꯨꯝꯅ ꯅꯨꯄꯥꯕꯨ ꯈꯪꯒꯅꯤ ꯅꯨꯄꯥ ꯃꯌꯨꯝꯗ ꯅꯨꯄꯤꯒꯤ ꯃꯌꯨꯝꯒꯤ ꯍꯥꯡꯒꯅꯤ
ꯑꯁ ꯑꯗꯨꯗꯤ ꯑꯁꯤ ꯃꯣꯏ ꯎꯝ ꯃꯣꯏ ꯑꯅꯤꯗꯤ ꯆꯞ ꯃꯥꯟꯅꯩꯅꯦ ꯍꯥꯏꯒꯅꯤ ꯑꯁꯤꯗꯤ ꯆꯞ ꯆꯥ ꯃꯣꯏ ꯑꯅꯤꯒꯤ ꯁꯦꯝꯕꯤꯕ ꯃꯥꯂꯦ ꯍꯥꯏꯅꯤ
ꯂꯧ ꯑꯗꯨꯝ ꯑꯅꯤꯃꯛ ꯁꯨ ꯂꯧꯁꯦ ꯑꯅꯤꯃꯛ ꯑꯗꯨꯝ ꯁꯨꯗꯣꯏꯅꯦ ꯂꯐꯣꯏ ꯊꯥꯕꯤꯌꯣ ꯀꯔꯤ ꯀꯔꯤ
ꯑꯁ ꯑꯩꯈꯣꯏꯗꯤ ꯂꯧ ꯂꯩꯕꯅꯤꯅꯀꯣ
ꯅꯪꯗꯤ ꯂꯧ ꯐꯖꯥꯅ ꯁꯨꯔꯅꯤ
ꯂꯧ ꯂꯩꯕꯅꯦꯕ ꯑꯩꯈꯣꯏꯒꯤꯗꯤ ꯑꯁ ꯌꯥꯝ ꯇꯜꯂꯦꯍꯦ ꯂꯧꯁꯨ ꯑꯥ ꯃꯣꯏ ꯋꯥꯟ ꯔꯣꯝꯗꯀꯣ
ꯑꯥ
ꯑꯗꯥ ꯑꯔꯥꯞꯄꯗꯨꯅꯤꯗ ꯌꯥꯝ ꯇꯜꯂꯦ
ꯒꯥꯔꯤ ꯂꯩꯔꯤ ꯑꯗꯨꯝ ꯑꯞꯗꯥꯎꯟ ꯆꯠꯄ ꯌꯥꯏꯅꯦ ꯒꯥꯔꯤ
ꯃꯣꯏ ꯀꯩꯅꯣ ꯖꯤꯞꯇꯤ ꯂꯩꯌꯦ ꯂꯧ ꯆꯠꯄ ꯒꯥꯔꯤꯀꯣ ꯑꯗꯨꯗꯤ ꯂꯩꯌꯦ ꯑꯗꯨꯕꯨ ꯑꯁ ꯂꯥꯞꯄꯗꯤ ꯇꯜꯂꯦꯗ ꯅꯨ
ꯍꯦꯛ ꯂꯥꯒ ꯑꯁ ꯂꯧꯗꯣ ꯁꯨꯍꯧꯔꯅꯤꯍꯦ ꯂꯧ ꯂꯤꯡꯕꯒ ꯇꯝꯍꯧꯔꯣ ꯅꯪ ꯍꯌꯦꯡ ꯁꯥ ꯁꯠ ꯁꯥꯇꯧꯉꯥꯏ ꯃꯤ ꯃꯃꯥꯡꯅ ꯆꯠꯂꯅꯤ
ꯏꯀꯥꯏꯒꯅꯤꯕ
ꯎꯝ
ꯏꯔꯥꯅꯤ ꯍꯦ ꯊꯕꯛꯇꯤ ꯁꯨꯕ ꯍꯩꯇꯕ
ꯆꯍꯤꯍꯤꯗꯤꯨꯝ ꯄꯥꯟꯅꯉꯥꯏꯁꯤ
ꯌꯨꯝ ꯌꯧꯔꯛꯂꯦ ꯇꯜꯂꯦ ꯆꯍꯤ ꯑꯅꯤ ꯑꯍꯨꯝ ꯑꯣꯏꯔꯗꯤ ꯑꯁ ꯑꯩꯈꯣꯏ ꯂꯩꯀꯥꯏ ꯑꯁꯤ ꯑꯩꯈꯣꯏ ꯑꯔꯤꯕ ꯑꯃꯒꯤ ꯃꯅꯥꯎꯅꯨꯄꯤꯗꯣ ꯑꯔꯤꯕꯤ ꯉꯥꯔꯥꯡꯁꯨ ꯁꯤꯁꯨ ꯑꯁ ꯏꯁꯤꯡ ꯀꯩꯅꯣꯗ ꯀꯔꯤ
ꯋꯥꯏꯈꯨꯔꯣ
ꯎꯝ ꯉꯔꯥꯡꯁꯨ ꯂꯧꯋꯦ ꯉꯁꯤꯁꯨ ꯂꯧ ꯍꯧꯖꯤꯛꯁꯨ ꯆꯠꯈ꯭ꯔꯦ ꯇꯣꯁ ꯑꯃ ꯄꯥꯏꯔꯒ ꯕꯀꯦꯠ ꯑꯃ ꯄꯥꯏꯔꯒ ꯃꯊꯟꯗꯅꯦ ꯍꯣꯏ
ꯑꯁ ꯀꯤꯗꯕ ꯃꯥꯗꯣ ꯀꯣ ꯑꯁ
ꯑꯗꯨ ꯃꯊꯟꯇꯅꯦ ꯆꯠꯂꯤꯗꯣ
ꯑꯁ ꯑꯩꯈꯣꯏꯁꯨ ꯅꯍꯥꯟ ꯌꯥꯝ ꯐꯥꯕꯅꯤꯀꯣ ꯅꯣꯏ ꯏꯅꯥꯎꯅ ꯅꯨꯄꯤꯒ ꯑꯃ ꯅꯨꯄꯥꯥꯟ ꯑꯝꯗ ꯂꯩ ꯐꯕꯗꯣ
ꯎꯝ ꯎꯝ ꯑꯗꯣ